ꯇ ꯍꯕꯣ
ꯎꯝ ꯋꯥ ꯉꯥꯡ ꯂꯩꯔꯒ ꯇꯠꯈ꯭ꯔ ꯃꯥꯜꯂꯦꯅꯦ ꯑꯩꯅ ꯏꯊꯦꯟꯇ ꯁꯣꯝꯗ ꯉꯥꯡꯗꯅ ꯂꯩꯔꯤꯕ
ꯑꯩꯁꯨ ꯇꯥꯗꯦ ꯌꯦꯡꯉꯒ ꯃꯨꯜꯂꯝꯃ
ꯑꯔ ꯅꯪ ꯀꯩꯅꯩꯅꯣ ꯍꯥꯏꯒ
ꯍꯟꯗꯛꯇꯤ ꯑꯩꯒꯤ ꯀꯣꯝꯂꯥꯗꯣ ꯗꯤꯁꯦꯝꯕꯔꯗ ꯄꯨꯔꯛꯇꯗꯤ ꯌꯥꯔꯔꯣꯏꯀꯣ ꯍꯥꯏꯕ
ꯑꯦ ꯅꯪ ꯊꯣꯛꯀꯗ꯭ꯔꯣ
ꯑꯦ ꯊꯣꯛꯇꯗꯤ ꯀꯩꯅꯣ
ꯅꯥꯠꯇꯦꯗꯥ ꯁꯃꯟ ꯑꯣ ꯅꯪ ꯆꯪꯉꯤꯕꯗꯣ
ꯂꯥꯁ ꯂꯥꯁꯃꯥꯟꯃ
ꯂꯥꯁꯃꯥꯟ ꯅꯦ
ꯍꯟꯗꯛꯁꯦ ꯖꯨꯟ ꯂꯣꯏꯗꯧꯔꯦ ꯃꯦꯗ ꯆꯪꯉ ꯐꯥꯎꯕ
ꯎꯝ
ꯑꯦ ꯑꯗꯨ ꯑꯣꯏꯔꯗꯤ ꯅꯪ ꯈ꯭ꯔꯤꯁꯃꯥꯁꯒꯤ ꯊꯣꯛꯑꯒ ꯖꯅꯋꯥꯔꯤꯗ ꯑꯗꯨꯝ ꯑꯃꯨꯛꯀ ꯀꯟꯇꯤꯅ꯭ꯌꯨ ꯇꯧꯒꯦ ꯍꯥꯏꯕ꯭ꯔꯣ ꯅꯠꯇ꯭ꯔꯒ
ꯆꯠꯂꯔ ꯆꯠꯂꯔ ꯍꯟꯗꯛꯇꯤ ꯄꯩꯁꯥꯗꯣ ꯑꯩ ꯆꯤꯟꯃꯟꯕꯒꯤ ꯆꯠꯄꯅꯦ ꯏꯝꯐꯥꯜꯗꯗꯤ ꯐꯕ ꯂ ꯂꯩꯇ ꯗꯨꯒꯦ
ꯊꯕꯛꯄꯨꯗꯤ ꯌꯥꯝ ꯂꯩꯇꯥꯔꯦ ꯏꯝꯐꯥꯜꯗꯁꯨ ꯑꯗꯨ
ꯑꯗꯨꯅꯦ
ꯑꯩꯅ ꯄꯥꯝꯗꯕ ꯍꯥꯏꯗꯤ ꯑꯁ ꯌꯥꯝ ꯂꯩꯗ ꯃꯔꯝ ꯊꯕꯛꯄꯨꯗꯤ ꯑꯃꯅꯦꯕꯀꯣ ꯑꯗꯣ ꯏꯁꯥꯒꯤꯗꯤ ꯈꯤꯇꯪ ꯑꯩꯈꯣꯏꯅ ꯑꯦꯛꯁꯄꯦꯛ ꯇꯧꯕꯗꯣ ꯌꯧꯗꯦꯕ
ꯎꯝ ꯏꯀꯥꯏꯕꯁꯨ ꯐꯥꯎꯋꯦ ꯑꯗꯨꯗꯗꯤ ꯇꯜꯂꯦ
ꯑꯁ ꯑꯁ ꯀꯔꯤ ꯀꯅꯥꯕꯨ ꯏꯀꯥꯏꯅꯕ ꯂꯩꯒꯦ ꯏꯝꯐꯥꯜꯗꯨꯕꯨ
ꯏꯀꯥꯏꯌꯦ
ꯌꯨꯝꯅꯤ ꯈꯜꯅ ꯂꯩꯒꯗꯤ ꯑꯗꯨꯝ ꯊꯕꯛꯄꯨꯗꯤ ꯑꯗꯨ ꯑꯁꯤꯅ ꯁꯤꯅꯤ ꯍꯥꯏꯕ ꯀꯟꯅ ꯀꯟꯅ ꯉꯥꯏ ꯂꯩꯇꯗ
ꯄꯩꯁꯥꯒꯤ ꯃꯇꯥꯡꯗꯒꯤꯅꯦ ꯑꯩꯅ ꯇꯧꯏꯁꯦ ꯑꯦ ꯑꯗꯨ ꯅꯪ ꯀꯩꯅꯣ ꯍꯣꯁꯄꯤꯇꯥꯂꯤꯇꯤꯒꯤ ꯇ꯭ꯔꯦꯅꯤꯡꯒꯨꯝꯕ ꯆꯠꯄ꯭ꯔꯥ
ꯎꯝꯝ ꯆꯠꯇꯦ
ꯑꯗꯨ ꯊꯥꯔꯥꯅꯤ ꯑꯍꯨꯝꯒꯤ ꯀꯣꯔꯁꯀꯨꯝꯕ ꯆꯠꯂꯒꯗꯤ ꯅꯪꯒꯤ ꯊꯕꯛꯇꯤ ꯌꯥꯝ ꯂꯩꯔꯤꯗ
ꯊꯕꯛꯇꯤ ꯌꯥꯝ ꯂꯩꯗ
ꯅꯠꯇꯦ ꯅꯪ ꯃꯄꯥꯟ ꯆꯠꯅꯤꯡꯗ꯭ꯔꯁꯨ
ꯅꯨꯄꯤꯕꯨꯗꯤ ꯁꯛ ꯌꯦꯡꯉꯒ ꯊꯕꯛ ꯄꯤꯕꯅꯦꯕ ꯍꯩꯕꯁꯨ ꯃꯊꯧ ꯇꯥꯏ ꯑꯗꯨ ꯑꯣꯏꯔꯁꯨ ꯑꯁꯦꯡꯕꯅꯦ ꯃꯤ ꯍꯥꯏꯁꯤꯒꯅ ꯇꯥꯗꯦ
ꯈꯪꯉꯦ ꯈꯪꯉꯦ ꯑꯩꯈꯣꯏꯗꯁꯨ ꯍꯥꯏꯌꯦ
ꯎꯝ ꯁꯛꯁꯨ ꯌꯥꯝ ꯃꯔꯨ ꯑꯣꯏꯕ ꯄꯣꯠꯅꯤꯅꯦꯍꯦ
ꯎꯝ
ꯍꯈꯣꯏ ꯃꯣꯏ ꯌꯣꯡꯉꯨꯕ ꯈꯛꯇꯤ ꯌꯣꯡꯉꯨꯕ ꯃꯤꯁꯤꯡ ꯑꯗꯨ ꯑꯗꯨꯝ ꯎꯄꯥꯏ ꯂꯩꯇꯦ
ꯁ‌ꯦꯁ ꯇꯥꯅꯤꯡꯗ‌ꯦꯗ
ꯇꯥꯅꯤꯡꯗ꯭ꯔꯁꯨ ꯇꯥꯈ꯭ꯔꯦ
ꯀꯔꯤ ꯊꯤꯗꯦ ꯀꯅꯥꯅ ꯊꯤ ꯍꯥꯏꯒꯦ ꯏꯁꯣꯔꯅ ꯄꯤꯔꯛꯄꯕꯨ ꯃꯒꯨꯟ ꯃꯒꯨꯟ ꯑꯃꯃꯝ ꯑꯃꯃꯝ ꯂꯩ
ꯎ ꯂꯩꯥꯔꯝꯃꯁꯨ ꯃꯣꯏ ꯊꯪꯒꯗꯕꯅꯤꯅ ꯎꯄꯥꯏ ꯂꯩꯇꯦ
ꯑꯗꯨ ꯅꯣꯏ ꯂꯩꯐꯝꯗꯨꯗꯤ ꯀꯃꯥꯏꯅ ꯇꯧꯒꯦ ꯅꯨꯡꯉꯥꯏꯕ꯭ꯔꯣ
ꯅꯨꯡꯉꯥꯏ
ꯌꯨꯝ ꯅꯤꯡꯁꯤꯡꯂꯛꯄ꯭ꯔꯣ
ꯅꯤꯡꯖꯪꯉꯦ
ꯅꯃꯥꯟꯅꯕꯤꯁꯤꯡꯗꯤ ꯅꯣꯏ ꯏꯜꯜꯂꯤ ꯉꯔ ꯅꯠꯇ ꯅꯪꯉꯣꯟꯗꯒꯤ ꯂ‌ꯦꯍꯟꯕꯔꫭ
ꯍꯟꯕ ꯉꯥꯛꯇꯅꯤꯗ ꯑꯩꯉꯣꯟꯗ ꯑꯩꯅ ꯑꯉꯥꯡ ꯑꯣꯏꯃꯟꯕꯒꯤ ꯀꯔꯤꯒꯤ ꯁꯤꯗ ꯂꯥꯛꯏꯅꯣ ꯅꯪ
ꯎꯝ ꯍꯝ
ꯑꯩꯅ ꯄꯩꯁꯥ ꯆꯤꯟꯃꯟꯕꯒꯤ ꯂꯥꯛꯄꯅꯦ ꯑꯃꯨꯛ ꯆꯠꯈꯤꯗꯣꯏꯅꯦ ꯍꯟꯗꯛ ꯗꯤꯁꯦꯝꯕꯔꯗ ꯆꯠꯂꯅꯤ ꯃꯨꯛ
ꯑꯉꯥꯡ ꯑꯣꯏꯔꯁꯨ ꯊꯕꯛꯀꯤ ꯃꯇꯥꯡꯗꯗꯤ ꯄ꯭ꯔꯣꯅꯤ ꯍꯥꯏꯕ ꯌꯥꯗ꯭ꯔꯣ
ꯀꯃꯥꯏꯅ ꯍꯥꯏꯒꯦ ꯑꯗꯣ ꯋꯤꯚꯤꯡ ꯇꯧꯕꯗꯣ
ꯈꯪꯗ‌ꯦꯗ ꯐꯤꯁꯥꯕ꯭ꯔꯣ ꯐꯤꯁꯥꯕ꯭ꯔꯣ
ꯐꯤ ꯁꯥꯕ ꯍꯥꯏꯕ ꯇꯥꯔꯦꯀꯣ
ꯎꯝ
ꯑꯗꯨꯗꯤ ꯀꯨꯏꯔꯕꯣ ꯂꯦꯞꯔꯕꯣ
ꯑꯁ ꯉꯝꯗ‌ꯦꯗ ꯑꯗꯨꯒꯤꯗꯣ ꯑꯩꯈꯣꯏ ꯏꯅꯦꯅ ꯇꯧ ꯍꯥꯏꯕꯒꯤ ꯅꯝꯐꯨꯗ ꯇꯧꯔꯤꯅꯦ ꯃ ꯑꯉꯥꯡ ꯃꯕꯨꯛꯇ ꯑꯉꯥꯡ ꯂꯩꯕꯒꯤ ꯅꯝꯐꯨꯗ ꯇꯧ ꯂꯥꯛꯑꯒ ꯇꯧꯔꯤꯅꯦ ꯅꯠꯇ꯭ꯔꯗꯤ ꯁꯨꯡꯇꯧ ꯇꯧꯕꯤꯔꯣꯏ
ꯑꯗꯨ ꯑꯣꯏꯔꯁꯨ ꯌꯥꯝ ꯐꯩꯅꯦ ꯍꯩꯕꯗꯤ ꯃꯥꯡꯗꯤꯗꯨꯅꯤ ꯅꯁꯛ ꯌꯦꯡꯉꯒ ꯑꯗꯨꯃꯥꯏꯅ ꯁꯨꯕ ꯍꯥꯏꯒꯗꯧꯕ ꯃꯥꯟꯗꯦ ꯑꯁꯦꯡꯕ
ꯖꯨꯂꯤꯌꯥꯅ ꯖꯨꯂꯤꯌꯥꯅ ꯖꯨꯂꯤꯌꯥꯅ ꯃꯥꯒꯤ ꯏꯅꯦꯗꯣ ꯈꯨꯝꯗꯣꯛꯎꯔꯕ
ꯎꯝ
ꯑꯗꯨꯒꯤ ꯑꯗꯨꯗ ꯑꯉꯥꯡꯗꯣ ꯌꯥꯎꯁꯜꯂꯑꯕ ꯑꯗꯨꯒꯤ ꯑꯃꯨꯛ ꯍꯟꯕꯗꯨꯁꯨ ꯅꯨꯡꯉꯥꯏꯇ꯭ꯔꯦꯅ ꯑꯩꯗꯣ ꯂꯥꯛꯑꯣꯅ
ꯎꯝ
ꯎꯝ ꯎꯝ ꯑꯗꯨ ꯅꯠꯇꯕ ꯌꯨꯝꯗꯁꯨ ꯑꯗꯨꯝ ꯁꯥꯔꯒ ꯂꯩꯔꯤꯕ꯭ꯔꯥ ꯍꯥꯏꯕ
ꯅꯍꯥꯟꯁꯌꯦ
ꯑꯦ ꯑꯗꯨ ꯍꯥꯏꯔꯒꯀꯣ ꯀꯩꯅꯣ ꯑꯩꯈꯣꯏ ꯇ꯭ꯔꯥꯏꯕꯦꯜꯒꯤ ꯕ꯭ꯂꯦꯖꯔ ꯍꯥꯏꯕꯇ ꯕ꯭ꯂꯦꯖꯔ ꯃꯛꯇꯤ ꯅꯠꯇ‌ꯦꯗ ꯃꯗꯨ ꯈꯪꯗꯦꯅꯦ ꯖꯦꯛꯀꯦꯠ ꯃꯥꯒꯤ ꯗꯤꯖꯥꯏꯟꯗꯣ
ꯎꯝ
ꯖꯦꯀꯦꯠꯁꯨ ꯅꯠꯇꯕ ꯀꯣꯠꯁꯨ ꯅꯠꯇꯕ ꯑꯗꯨ ꯌꯥꯝ ꯐꯖꯕ ꯑꯃ ꯎꯕ ꯋꯥꯅꯤꯗ
ꯅꯨꯄꯥꯒꯤꯔ ꯅꯨꯄꯤꯒꯤꯔꯣ
ꯅꯨꯄꯥꯒꯤ
ꯅꯨꯄꯤꯒꯤꯁꯨ ꯐꯖ ꯐꯖꯕ ꯊꯣꯛꯑꯦ ꯅꯨꯄꯥꯒꯤꯁꯨ ꯈꯪꯗꯦ ꯍꯥꯏꯗꯣ
ꯅꯨꯄꯤꯒꯤꯗꯤ ꯐꯅꯦꯛꯇꯣ ꯀꯩꯅꯣ ꯎꯝ ꯃꯦꯗꯤꯒꯤ ꯇꯥꯏꯇꯤꯁ ꯁꯥꯕꯁꯨ ꯐꯖꯩꯅ
ꯎꯝ ꯐꯖ
ꯕꯣꯇꯥꯏ ꯑꯗꯨꯃꯥꯏꯅ ꯃꯔꯤ ꯃꯔꯤ ꯄꯥꯜꯂꯒ
ꯂꯥꯏꯔꯤꯛ ꯄꯥꯔꯤꯕꯣ ꯅ ꯅꯛꯇ
ꯕꯦꯛꯒꯔꯥꯎꯟ ꯃꯈꯣꯜ ꯇꯕꯔꯣ
ꯍꯣꯏ
ꯎꯝ ꯄꯗꯦ ꯋꯥ ꯉꯥꯡꯉꯤꯔꯣ ꯒꯔꯤ ꯁꯥꯟꯅꯔꯤꯕ ꯃꯥꯗꯣ
ꯎꯝ ꯁꯨꯃꯥꯏꯅ ꯂꯥꯡꯒ ꯂꯩꯔꯗꯤ ꯌꯥꯗꯦ ꯍꯥꯏꯗ
ꯑꯣ ꯌꯥꯝ ꯇꯥꯕ꯭ꯔꯣ
ꯍꯧꯖꯤꯛ ꯍꯧꯖꯤꯛ ꯇꯥꯗ꯭ꯔꯦ ꯉꯁꯥꯏ ꯇꯥꯏ
ꯎꯝ
ꯑꯃꯨꯛꯀ ꯇꯥꯥꯔꯦ
ꯃꯄꯥꯟ ꯆꯠ ꯀꯟꯊꯣꯛꯄ ꯌꯥꯗ꯭ꯔꯣ
ꯑꯩ ꯑꯣꯏꯅ ꯆꯠꯂꯒꯦ ꯃꯣꯏꯒꯤ ꯃꯔꯣꯟꯅꯤꯅꯦ
ꯑꯁꯦꯡꯕꯔꯣ ꯃꯣꯏ ꯑꯩꯗꯤ ꯃꯩꯇꯩ ꯉꯥꯛꯇ
ꯃꯣꯏꯒꯤ ꯃꯔꯣꯟꯅꯤꯅꯦ ꯍꯧꯖꯤꯛꯇꯤ ꯇꯥꯗ꯭ꯔꯕꯣ
ꯎꯝ ꯑꯣꯏ ꯍꯥꯏꯔꯨꯔꯒ ꯂꯥꯎꯁꯤꯜꯂꯛ ꯑꯦ ꯅꯠꯇꯦ ꯅꯉꯣꯟꯗ ꯀꯅꯥꯅ ꯆꯠꯂꯣ ꯍꯥꯏꯔꯛꯄꯒꯦ
ꯀꯅꯥꯝ ꯍꯥꯏꯗꯦ
ꯒꯥꯏꯂꯦꯟ ꯃꯥꯗ꯭ꯔꯅ ꯍꯥꯏꯕꯒꯤ ꯑꯣꯏꯔꯝꯒꯅꯤ
ꯍꯥꯏꯗꯤꯌꯦ ꯑꯗꯣ
ꯎꯝ
ꯃꯤ ꯀꯅꯥꯝ ꯈꯪꯍꯟꯗꯤꯌꯦ ꯑꯩꯅ ꯆꯠꯂꯤꯁꯦ
ꯀꯅꯥꯝ ꯈꯪꯗꯦ ꯍꯥꯏꯗꯤ ꯑꯥ ꯄ꯭ꯔꯣꯖꯦꯛꯇ ꯂꯩꯔꯤꯕꯁꯤꯡꯅ ꯈꯪꯗꯦ ꯍꯥꯏꯕ
ꯎꯝ ꯍꯥꯏꯖꯦ
ꯆꯂꯦꯍꯦ ꯅꯍꯥꯟ ꯚꯤꯗ꯭ꯌꯣ ꯀꯣꯜ ꯇꯧꯔ ꯅꯪ ꯊꯥꯒꯠꯂꯤꯗꯨꯗꯤ
ꯅꯠꯇꯦ ꯏꯅꯦ ꯈꯣꯏꯗꯤ ꯈꯪꯉꯦꯕꯀꯣ
ꯎꯝ
ꯃꯤ ꯑꯇꯣꯞꯄ ꯁꯤꯡꯒꯥ
ꯑꯣ ꯑꯣ ꯒ꯭ꯌꯥꯟ ꯇꯥꯔ
ꯃꯊꯪ ꯆꯍꯤꯗꯗꯤ ꯑꯩꯁꯨ
ꯀꯅꯥꯝ ꯈꯪ ꯍꯜꯂꯣꯏꯅ ꯆꯠꯄꯅꯦꯕ ꯀꯣ ꯑꯩꯗꯣ ꯈꯪꯍꯜꯂꯔꯣꯏ ꯑꯩ ꯊꯣꯛꯄ ꯆꯠꯂꯒ ꯗꯤꯁꯦꯝꯕꯔꯗ ꯑꯃꯨꯛ ꯂꯥꯛꯑꯅꯦꯅ ꯈꯜꯂꯒ ꯉꯝꯗ꯭ꯔꯦ ꯑꯗꯨꯝ ꯈꯪꯗꯣꯛꯈ꯭ꯔꯦ
ꯌꯨꯝꯗꯕꯨꯗꯤ ꯏꯝꯐꯥꯜꯗ ꯂꯩꯔꯤꯕꯅ ꯁꯥꯔꯤꯕꯅꯤꯕ
ꯎꯝ ꯍꯥꯏꯕꯗꯤ ꯃꯄꯥꯟ ꯆꯠꯂꯦ ꯍꯥꯏꯔꯗꯤ ꯃꯄꯥꯟ ꯆꯠꯂꯦ ꯍꯥꯏꯔꯗꯤ ꯃꯤꯅ ꯄꯪꯈꯟ ꯈꯟꯕꯗꯣ
ꯍꯣꯏꯅꯦ
ꯑꯗꯨꯒꯤ ꯌꯥꯝ ꯇꯜꯂꯦꯕꯀꯣ ꯃꯤ ꯑꯃ ꯑꯅꯤ ꯇꯔꯥ ꯃꯅꯨꯡꯗꯨꯗ ꯑꯃ ꯑꯅꯤ ꯇꯧꯔꯨꯕꯗ ꯃꯤꯗꯣ ꯂꯣꯏꯅꯒꯤ ꯃꯃꯤꯡꯗꯨ
ꯆꯠꯂꯦꯕ ꯎꯝ
ꯑꯗꯨꯒꯤ ꯇꯜꯂꯦꯕ ꯌꯥꯝꯅ
ꯑꯗꯨ ꯑꯣꯏꯔꯁꯨ ꯅꯣꯏ ꯈꯪꯅꯕ ꯃꯁꯦꯟ ꯆꯠꯇꯕꯅꯤꯅ ꯐꯩꯗ ꯑꯃꯔꯣꯝꯗꯗꯤꯀꯣ
ꯎꯝ
ꯍꯥꯏꯗꯤ ꯅꯪꯒꯤ ꯂꯣꯀꯂꯤꯇꯤꯒꯨꯝꯕ ꯔꯤꯂꯦꯇꯚꯁꯒꯨꯝꯕ ꯃꯤ ꯈꯔ ꯆꯠꯃꯤꯟꯅꯔꯒꯗꯤ ꯀꯩꯅꯣ ꯍꯥꯏꯕ ꯑꯃ ꯈꯜꯂꯒꯅꯤ ꯑꯗꯣ
ꯎꯝ
ꯎꯝ
ꯃꯣꯏꯇꯩ ꯔꯁꯨ ꯉꯃꯨ ꯀꯣꯏꯔꯕꯨ ꯀꯔꯤꯅ ꯀꯔꯤꯅꯤ ꯐꯥꯟꯅꯤ
ꯎꯝ
ꯀꯣꯛꯇ ꯂꯩꯔꯁꯨ ꯆꯤꯟꯅ ꯊꯣꯛꯄꯦ ꯍꯥꯏꯅꯤ
ꯎꯝ
ꯑꯗꯨꯗ ꯍꯂꯒ ꯌꯨꯝ ꯗꯗꯥꯔꯦꯛ ꯆꯠꯇ ꯅꯠꯇ꯭ꯔꯒ
ꯗꯥꯏꯔꯦꯛ ꯆꯠꯇꯣꯏꯅꯦ ꯌꯥ ꯁꯦꯝꯗꯣꯏꯅꯦ ꯑꯩ
ꯁꯤ ꯀꯃꯥꯏꯅ ꯕ꯭ꯔꯦꯁ ꯍꯥꯞꯀꯦ ꯍꯥꯏꯕ꯭ꯔꯥ
ꯎꯝ
ꯅꯪ ꯌꯥꯗꯤ ꯄꯣꯝꯁꯨ ꯄꯣꯝꯗꯦ
ꯇꯃꯦ ꯑꯪꯅ ꯚꯥꯏ
ꯐꯣꯟꯒꯦ ꯅ ꯇꯨ ꯁꯦꯃꯤ ꯍꯥꯏ ꯅꯠꯇꯦꯅꯦ ꯅꯪ ꯑꯗꯨ ꯁꯦꯝꯒꯦ ꯍꯥꯏꯔꯒꯗꯤꯀꯣ
ꯎꯝ
ꯃꯌꯥ ꯈꯔꯗꯤ ꯁꯠꯇꯣꯛꯄ ꯇꯥꯔꯦ
ꯎꯝ ꯆꯠꯇꯣꯛꯁꯨ ꯑꯗꯨꯝ ꯈꯥꯡꯒꯅꯤ
ꯆꯁ ꯃ ꯌꯥ ꯍꯔꯒ ꯆꯥꯛꯗꯣꯏꯔꯣ
ꯎ ꯍꯥ ꯍꯥ ꯈ꯭ꯔꯤꯁꯃꯥꯁ ꯌꯥꯎꯔꯔꯣꯏ
ꯅꯄ ꯍꯔ
ꯃꯥꯔꯛꯁ ꯎ ꯎꯆꯆꯔꯂꯒ
ꯋꯥ ꯉꯥꯡ ꯀꯥꯟꯗ ꯏꯁ ꯏꯁ ꯏꯁ ꯇꯧꯔꯀꯣ ꯃꯈꯣꯟ ꯑꯃ ꯊꯣꯛꯎꯅꯤ
ꯏ ꯑ
ꯃꯤꯠꯇ ꯎ ꯌꯥꯅ ꯁ
ꯎ ꯃꯌꯥ ꯍꯣꯡꯔꯒ ꯐ ꯁꯥꯔ ꯂꯩ